ꯌꯥꯝꯕ
ꯇꯥꯕ꯭ꯔꯣ
ꯑ ꯂꯥꯏꯕ꯭ꯔꯣ ꯌꯝꯗ
ꯑ ꯑꯁꯣꯝꯗ ꯏꯅꯥꯅ ꯄ ꯀꯥꯎꯟꯁ ꯆꯒ ꯍꯜ
ꯐꯔꯦꯅꯦ ꯐꯖꯅ ꯄꯤ ꯐꯖꯅ ꯄꯤꯈ꯭ꯔꯕ ꯃꯥꯜꯂꯦꯅꯦ ꯑꯗꯨꯗꯤ
ꯑꯁ ꯌꯥꯝ ꯂꯕꯥꯛ ꯐꯍꯧꯕꯒꯤꯀꯣ ꯂꯥꯁ ꯁꯤꯠꯇ ꯑꯩꯈꯣꯏ ꯐꯪꯍꯧꯔꯤꯅꯦ
ꯅꯦ ꯑꯗꯨꯗꯨꯗꯤ
ꯌꯥꯝ ꯌꯥꯝ ꯅꯨꯡꯉꯥꯏ ꯌꯥꯝ ꯍꯔꯥꯎꯈꯦ ꯍꯂꯛꯈ꯭ꯔꯕꯅꯤ ꯑꯦ ꯑꯗꯨꯒꯤꯗꯤ ꯏꯁꯥꯃꯛꯅ ꯉꯝꯖꯗ꯭ꯔꯦ
ꯎꯝꯝ
ꯃꯥꯒꯤ ꯏꯅꯥꯎꯅꯨꯄꯤꯒꯤ ꯁꯦꯔꯌꯦꯜꯗꯣ ꯈꯔꯗꯤ ꯋꯥꯡꯗꯤ ꯋꯥꯡꯉꯅꯦꯕꯀꯣ
ꯑ
ꯑꯗꯨꯗ ꯂꯥꯏꯕꯛ ꯐꯍꯧꯕꯒꯤ ꯃꯥꯒꯤ ꯃꯃꯥꯡꯗ ꯂꯩꯕꯁꯤ ꯆꯤꯡ ꯈꯔ ꯑꯦꯞꯁꯦꯟ ꯑꯣꯏꯕ ꯑꯗꯨꯒꯤ ꯁꯤꯠꯇꯣ ꯑꯩꯈꯣꯏꯅ ꯐꯪꯍꯧꯔꯦ
ꯅꯍꯥꯟ ꯏꯕꯥꯅꯤꯅ ꯍꯣꯁꯦꯜꯗ ꯀꯩꯅꯣꯒꯤ ꯊꯤꯟꯕꯤꯕꯗꯨꯔꯣ
ꯑꯗꯨꯝ ꯐꯛꯇ ꯑꯃ ꯂꯩ
ꯑꯥ ꯑꯁ ꯅꯁꯨꯁꯨ ꯃꯤꯗꯤ ꯌꯥꯝꯃꯤꯍꯦ
ꯑꯦꯁ ꯃꯤꯗꯤ ꯌꯥꯝ ꯌꯥ ꯍ ꯌꯥꯝ ꯍꯖꯅꯤ ꯑꯗꯨꯒꯤꯕꯠ ꯐꯥꯍꯧꯕꯒꯤ ꯁꯤꯠ ꯐꯪꯍꯧꯔꯦ ꯑꯗꯨꯅ ꯍꯧꯖꯤꯛꯇꯤ ꯃꯤꯁꯟꯒꯤ ꯑꯣꯏ ꯀꯩꯀꯩ ꯑꯣꯏ ꯀꯣꯛ ꯁꯥꯕ ꯍꯧꯔꯅꯤ ꯍꯧꯔꯦ
ꯎꯝ ꯍꯧꯖꯤꯛꯇꯤ ꯅꯌꯥꯝꯕꯥꯁꯨ ꯄꯩꯁꯥ ꯄꯥꯏꯕ ꯂꯩꯌꯦꯗꯅ ꯍꯧꯖꯤꯛꯇꯤ
ꯀꯥꯏꯗꯒꯤ ꯃꯣꯏ ꯃꯣꯏꯁꯨ ꯌꯨꯝ ꯀꯩ ꯀꯩꯅꯣ ꯄꯥꯟꯊꯣꯛ ꯈ꯭ꯔꯕꯅꯤꯅ
ꯎꯝ
ꯃꯤ ꯑꯃꯈꯛ ꯑꯃ ꯀꯩꯅꯣ ꯃꯦꯅꯦꯖꯃꯦꯟꯁꯦ ꯋꯥꯈ꯭ꯔꯦꯅꯦ
ꯎꯝ
ꯏꯟꯀꯝ ꯂꯩꯕ ꯏꯟꯀꯝ ꯂꯩꯕ ꯃꯤꯗꯤ ꯌꯥꯝꯗꯦ ꯑꯗꯨꯕꯨ ꯁꯤꯖꯤꯟꯅꯕꯒꯤ ꯃꯤ ꯌꯥꯝꯕ ꯑꯗꯨꯒꯤꯅꯤ
ꯃꯔꯛꯇꯨꯗꯤ ꯍꯥꯏꯩꯔꯛꯄ ꯌꯥꯏꯅꯦ ꯃꯥꯅ ꯌꯥꯠꯂꯦ ꯍꯥꯏꯗꯤ ꯑꯩꯉꯣꯟꯗ ꯍꯥꯏꯔꯛꯑꯣ ꯑꯩ ꯊꯤꯅ ꯆꯩꯕꯤꯒꯦ
ꯗꯤꯁꯀꯁ ꯇꯧꯔꯒ ꯃꯤ ꯃꯌꯥꯝꯅ ꯈꯔ ꯈꯔ ꯈꯥꯏꯅꯔꯒ ꯇꯧꯕ ꯇꯥꯔꯦ
ꯑ ꯑꯗꯨ
ꯁꯤꯒꯨꯝꯕ ꯃꯇꯥꯡ ꯂꯥꯛꯄꯗ ꯁꯤꯅꯤꯅꯦ ꯃꯌꯥꯝꯕ ꯑꯃ ꯑꯣꯏꯔꯒꯗꯤ ꯏꯀꯥꯏꯕ ꯐꯥꯎꯏꯁꯦ ꯑꯩꯈꯣꯏꯗꯤ ꯀꯝ ꯂꯥꯛꯇꯕꯅꯤꯅꯀꯣ
ꯑꯥ
ꯍꯟꯗꯛꯀꯤꯗꯤ ꯑꯩꯅ ꯂꯣꯏ ꯄꯨꯊꯣꯛꯀꯦ ꯍꯥꯏꯕ
ꯎꯝ ꯍꯟꯗꯛꯀꯤꯗꯤ ꯑꯩꯅ ꯂꯣꯏ ꯃꯛ ꯄꯨꯊꯣꯛꯀꯦ ꯅ ꯍꯥꯏꯅꯤꯡꯉꯥꯏ ꯍꯣꯠꯅꯔꯣꯅꯦ
ꯑꯗꯨꯅꯦ ꯀꯌꯥꯝ ꯌꯥꯝꯕꯅꯣ ꯂꯣꯏꯅ꯫ ꯄꯨꯊꯣꯛꯀꯦ ꯂꯣꯏꯅ ꯃꯣꯏꯒꯤꯗꯃꯛꯇꯗꯤ ꯃꯌꯥꯝ ꯃꯣꯏ ꯏꯆꯥꯎ ꯆꯥꯎꯅ ꯑꯩ ꯂꯩꯔꯤ ꯍꯥꯏꯅ ꯈꯨꯝꯕ ꯃꯇꯝ ꯑꯗꯨꯒꯤ ꯃꯇꯝꯗꯣ ꯍꯧꯖꯤꯛ ꯑꯣꯏꯔꯗꯤꯀꯣ ꯀꯌꯥ ꯅꯨꯡꯉꯥꯏꯔꯅꯤ ꯏꯆꯟꯁꯤꯡꯁꯨ
ꯑꯣ ꯑꯗꯨꯒꯤ ꯃꯇꯝ ꯁ ꯂꯥꯛꯀꯅꯤꯅ ꯀꯣ ꯄꯨꯛꯅꯤꯡ ꯆꯥꯎꯅ ꯑ ꯄꯨꯛꯅꯤꯡ ꯄꯨꯛꯅꯤꯡ ꯆꯥꯎꯥꯎꯅ ꯉꯥꯡꯕꯤꯌꯣ ꯑꯉꯥꯡꯈꯕꯤꯌ
ꯃꯥꯅꯤ ꯃꯥꯅꯤ ꯍꯣꯏ ꯑꯗꯨꯒꯤꯗꯨꯗꯤ ꯑꯗꯨꯒꯤꯗꯤ ꯐꯖꯅ ꯍꯥꯏꯕꯅꯤ ꯅꯣꯏ ꯅꯣꯏ ꯅꯣꯏꯒꯤ ꯅꯣꯏꯗꯤ ꯀꯩꯅꯣ ꯇꯦꯟꯁꯟꯒꯨꯝꯕ ꯀꯩ ꯀꯔꯤ ꯀꯩꯅꯣ ꯋꯥꯔ ꯋꯥꯔꯅ ꯌꯥꯔꯤꯉꯩ ꯅꯣꯏꯒꯤ ꯅꯣꯏꯒꯤ ꯅꯊꯧꯗꯤ ꯐꯖꯅ ꯇꯝꯕ ꯈꯛꯇꯅꯦ ꯀꯩ ꯀꯩꯅꯣ ꯄꯩꯁꯥ ꯀꯩ ꯀꯩꯅꯣ ꯆꯪꯕ ꯈꯣꯏꯗ ꯅꯣꯏ ꯅꯣꯏꯒꯤ ꯃꯤꯌꯥꯝꯕꯁꯤꯡꯅ ꯇꯧꯅꯤ ꯍꯥꯏꯅꯀꯣ ꯑꯩꯁꯨ ꯋꯥꯈꯜ ꯆꯥꯎꯊꯣꯛꯅꯕ ꯍꯥꯏꯈꯤꯕ ꯑꯩ ꯏꯁꯥꯃꯛ ꯇꯧꯕ ꯉꯝꯗ꯭ꯔꯁꯨꯀꯣ
ꯎꯝ
ꯃꯣꯏ ꯏꯌꯥꯝꯕ ꯃꯁꯤꯡꯒ ꯇꯥꯟꯅꯔꯒ ꯃꯣꯏꯁꯨ ꯑꯉꯥꯡ ꯀꯩꯅꯣ ꯏꯃꯨꯡꯗ ꯈ꯭ꯋꯥꯏ ꯗꯤ ꯑꯉꯥꯡ ꯑꯣꯏꯕ ꯀꯥꯡꯕꯨꯅꯤꯅꯀꯣ ꯃꯣꯏꯗꯁꯨ ꯐꯖꯅ ꯇꯧꯍꯧꯗ꯭ꯔꯗꯤ ꯇꯨꯡꯗ ꯑꯀꯥꯏꯕ ꯂꯥꯛꯀꯅꯦꯕ ꯍꯧꯖꯤꯛꯀꯥꯟꯁꯦ
ꯍꯧꯖꯤꯛ ꯅꯦꯝꯕ ꯍꯧꯖꯤꯛ ꯅ ꯅꯦꯝꯕ ꯂꯩꯇ꯭ꯔꯁꯨ ꯑꯩꯁꯨ ꯃꯇꯥꯡ ꯄꯥꯡꯕꯤꯕ ꯌꯥꯔꯗꯤ ꯑꯩꯁꯨ ꯈꯤꯇꯪꯕꯨꯗꯤ ꯄꯤꯒꯦꯅꯀꯣ ꯑꯗꯨꯝ ꯉꯥꯡꯉꯅꯦ ꯍꯧꯖꯤꯛ ꯍꯧꯖꯤꯛꯀꯥꯟꯁꯨ ꯅꯪꯒꯤ ꯅꯈꯣꯏꯒꯤꯗꯃꯛꯇꯗꯅꯦ ꯑꯩꯅ ꯄꯩꯁꯥ ꯇꯥꯜꯂꯤꯁꯦꯅꯀꯣ
ꯎꯝ ꯑꯗꯨꯃꯥꯏꯅ ꯍꯥꯏ
ꯃꯃꯥꯡꯒꯤ ꯃꯃꯥꯡ ꯊ ꯊꯣꯛꯂꯒ ꯃꯤ ꯑꯇꯣꯞꯄꯒꯤ ꯃꯤꯅꯥꯏ ꯑꯣꯏꯔꯒ ꯆꯠꯄꯨꯁꯦ ꯅꯣꯏꯒꯤꯗꯃꯛꯇꯅꯤꯅꯦ ꯀꯟꯅ ꯍꯣꯠꯅꯧ ꯍꯅ
ꯃꯥꯅꯤ ꯃꯥꯅꯤ ꯃꯣꯏꯒꯤꯗꯃꯛꯇ ꯃꯣꯏꯒꯤ ꯃꯣꯏꯒꯤ ꯙꯃꯛ ꯑ ꯑꯩꯈꯣꯏ ꯂꯩꯕꯁꯤꯦ ꯀꯥꯟꯅꯔꯕꯒ ꯁꯨꯃꯥꯏꯅ ꯇꯧꯍꯧꯗ꯭ꯔꯗꯤ
ꯑꯗꯨꯗꯅꯤ
ꯑꯁ ꯑꯗꯨꯅ ꯈ꯭ꯋꯥꯏꯗꯒꯤ ꯐꯕꯅꯦ ꯑꯩꯈꯣꯏ ꯑꯩꯒꯤ ꯑꯟꯇꯤꯒꯤ ꯃꯆꯥꯅꯨꯄꯤ ꯑꯃ ꯏꯁꯁ ꯇꯤ ꯗ ꯀꯋꯥꯗꯒꯤ ꯇꯣꯞ ꯂꯥꯛꯕꯅꯤꯗ
ꯑꯆꯥ ꯑꯆꯥ ꯑ ꯎ ꯍꯔꯥꯎꯕ ꯐꯣꯡꯗꯣꯛ ꯆꯥꯗꯅ ꯑꯩꯈꯣꯏꯗ ꯂꯥꯛꯑꯣꯅꯦ ꯌꯦꯟ ꯆꯥꯁꯤꯅꯦ ꯅꯪꯅ ꯄꯨꯊꯣꯛꯑ
ꯋꯥꯔꯤꯗꯤ ꯑꯥ ꯌꯥꯎꯗꯧꯔꯤꯅꯦ
ꯑꯥ
ꯑꯗꯨ ꯇꯧꯕ ꯀꯥꯟꯗ ꯑꯗꯨ ꯇꯧꯕ ꯀꯥꯟꯗ ꯑꯗꯨꯒꯨꯝꯕ ꯄ꯭ꯔꯣꯒ꯭ꯔꯥꯝ ꯑꯩ ꯍꯧꯖꯤꯛꯀꯥꯟ ꯀꯌꯥ ꯀꯩꯅꯣ ꯇꯧꯅꯤꯡꯗ꯭ꯣꯏꯅꯦ ꯑꯃꯔꯣꯝꯗ ꯆꯪꯒꯦ ꯇꯧꯋꯦꯕꯀꯣ ꯑꯗꯨ ꯇꯧꯕꯗ
ꯏꯇꯧ ꯏꯇꯧ ꯑꯃꯅ ꯅꯣꯛꯂꯒ ꯂꯩꯌꯦꯅꯤ ꯍꯧꯖꯤꯛ
ꯑꯣ ꯇꯁꯨ ꯇꯁꯨ ꯅꯒꯟꯃꯅꯤ
ꯑꯣ
ꯌꯥꯗꯤ ꯌꯥꯎꯖꯥꯅꯤ
ꯑ ꯌꯥꯏ ꯑ ꯍꯟꯗꯛꯁꯦ ꯑꯁ ꯎ ꯑꯩꯈꯣꯏ ꯑꯩꯅ ꯀꯩꯅꯣꯒꯤ ꯉꯔꯥꯡꯒꯤ ꯌꯦꯟꯁꯥꯡ ꯂꯦꯝꯍꯧꯕꯗꯣ ꯈꯤꯇꯪꯀ ꯍꯋꯥꯏ ꯆꯝꯐꯨꯗꯣ ꯑꯗꯨꯝ ꯑꯃꯨꯛꯀ ꯆꯥꯕꯅꯤ
ꯑꯣ
ꯅꯪꯗꯤ ꯀꯔꯤ ꯌꯦꯟꯁꯪ ꯆꯥꯕ꯭ꯔꯣ ꯑꯍꯧꯕ ꯆꯥꯕ꯭ꯔꯣ
ꯑꯩ ꯉꯁꯤ ꯆꯤꯛꯀꯟ ꯇꯪꯈꯥꯏ ꯈꯛꯇ ꯂꯧꯔꯒ ꯆꯥꯔꯦ
ꯑꯁ ꯅꯣꯏꯗꯤ ꯆꯤꯛꯀꯟ ꯆꯤꯛꯀꯟ ꯉꯥꯛꯇꯥ ꯉꯥꯡꯅꯤꯀꯣ
ꯑꯥꯁ ꯆꯤꯛꯀꯟꯁꯤ ꯀꯌꯥ ꯍꯥꯎꯗꯕꯅꯤ ꯑꯆꯥꯎ ꯈꯔ ꯑꯇꯥꯡꯕ ꯆꯥꯅꯤꯡꯕꯅꯤ ꯑꯗꯨꯗꯣ ꯐꯤꯕꯝꯁꯤꯅ ꯌꯥꯗꯕꯒꯤ ꯅꯤ
ꯎꯝꯝ
ꯑꯗꯨꯒꯨꯝꯕ ꯈꯔ ꯌꯥꯎꯗ꯭ꯔꯗꯤ ꯍꯧꯖꯤꯛ ꯀꯥꯟ ꯆꯪꯗ꯭ꯔꯦꯅꯦ ꯆꯥꯛꯁꯦ
ꯑꯑ ꯍꯋꯥꯏꯒꯤ ꯍꯋꯥꯏꯒꯤ ꯃꯍꯨꯠꯇꯒꯤ ꯀꯩꯅꯣꯒꯤ‌‍‌‌ ꯆꯤꯛꯀꯟ ꯆꯥꯕꯅ ꯐꯩ ꯅꯥ ꯌꯦꯟ ꯆꯥꯕꯅꯥꯀꯣ
ꯎꯝꯝ ꯊꯥꯎ ꯅꯨꯡꯁꯦ ꯑꯁ ꯈꯔ ꯊꯥꯗꯣꯛꯁꯦ ꯊꯥꯗꯣꯛꯁꯤꯔꯥ ꯍꯥꯏꯅ ꯈꯜꯂꯤꯕꯅꯤ ꯀꫭ ꯏꯌꯥ ꯌꯥꯗꯕꯀꯣ ꯆꯥꯕ ꯍꯧꯕ ꯒꯥꯟꯗ ꯃꯅꯝ ꯈꯔꯁꯨ ꯌꯥꯎꯗ꯭ꯔꯕꯗꯤ꯫
ꯎꯝ
ꯎꯝ ꯎꯝ ꯆꯝꯐꯨꯠ ꯈꯛꯇ ꯌꯩꯕꯁꯤꯗꯤ ꯈꯔ ꯕꯦꯔꯥ ꯀꯥꯏꯌ°ꯕ
ꯑꯥꯝ
ꯏꯇꯥꯎ ꯑꯃ ꯗꯨꯁꯨ ꯀꯩ ꯏꯟꯁꯥꯡ ꯁꯆꯥꯕꯖꯂꯥ
ꯏꯇꯥꯎ ꯑꯩ ꯈꯪꯗ꯭ꯔꯦ ꯀꯔꯤ ꯑꯁꯥꯡ ꯆꯥꯕꯔ
ꯃꯥꯁꯨ ꯑꯍꯥꯎ ꯑꯍꯥꯎꯕꯗꯤ ꯌꯥꯝꯅ ꯆꯥꯔꯝꯅꯤ꯫
ꯀꯩꯅꯣꯒꯤ ꯂꯝꯗꯒꯤ ꯀꯣ ꯏꯟꯁꯥꯡ ꯅꯥꯄꯤꯗꯣ ꯍꯥꯎꯕꯗꯣ ꯑꯩꯈꯣꯏ ꯁꯤꯡꯖꯨꯗ ꯍꯥꯎꯅꯕꯗꫭ ꯁꯤꯡꯖꯨ ꯆꯥꯔꯒꯥ ꯍꯥꯞꯄꯗꯨꯅ ꯃꯅꯥꯗ ꯆꯥꯏ ꯍꯥꯏꯅꯤ
ꯑꯥꯁ ꯚꯦꯖꯤꯇꯦꯕꯜ ꯆꯥꯕꯁꯤ ꯈ꯭ꯋꯥꯏꯗꯒꯤ ꯍꯛꯆꯥꯡ ꯐꯕꯅꯤꯀꯣ ꯊꯥꯏꯅꯒꯤ ꯃꯇꯝꯗꯒꯤ ꯃꯁꯤ ꯆꯥꯟꯅꯔꯕꯅꯤ
ꯎꯝ ꯑꯩꯁꯨ ꯑꯗꯨ ꯑꯗꯨ ꯑꯩꯁꯨ ꯑꯩꯁꯨ ꯑ ꯑꯗꯨ ꯆꯥꯕꯅꯤ ꯃꯅꯥꯎꯅ ꯍꯦꯟꯅꯥ ꯍꯥꯎꯕꯗꯣ ꯈꯤꯇꯪꯗꯣ
ꯑꯣ ꯐꯩ ꯐꯩ ꯑꯗꯨꯃꯥꯏꯅ ꯆꯥꯒꯗꯕꯅꯤ ꯍꯛꯆꯥꯡꯒꯤ ꯈꯜꯂꯒ ꯆꯥꯒꯗꯕꯅꯤꯍꯦ ꯍꯧꯖꯤꯛꯀꯥꯟ ꯊꯥꯎ ꯅꯨꯡ ꯀꯩ ꯌꯥꯝ ꯆꯥꯔꯒꯗꯤ ꯄꯨꯛꯀꯤꯁꯦ ꯕꯦꯔꯥ ꯌꯥꯝ ꯀꯥꯏꯌꯦꯕ ꯍꯧꯖꯤꯛꯀꯥꯟꯖꯦ
ꯀꯨꯏꯅ ꯍꯤꯡꯅꯤꯡꯗ꯭ꯔꯗꯤ ꯀꯨꯏꯅ ꯍꯤꯡꯅꯤꯡꯗꯗꯤꯀꫭ ꯑꯩꯈꯣꯏꯒꯤ ꯆꯤꯟꯖꯦ ꯆꯤꯟꯖꯥꯛ ꯆꯥꯕꯁꯦ ꯈꯔ ꯒ꯭ꯌꯥꯟ ꯇꯥꯅ ꯆꯥꯒꯗꯕꯅꯦ
ꯍꯧꯖꯤꯛꯀꯥꯟꯁꯦ ꯈꯤꯇꯪ ꯀꯩꯅꯣ ꯈꯤꯇꯪ ꯑꯁꯥꯕ ꯆꯥꯕ ꯀꯥꯟꯗꯅꯥ ꯗꯥꯏꯔꯦꯛ ꯗꯥꯏꯔꯦꯛ ꯄꯥꯟꯕ ꯍꯧꯔꯦꯅꯦ
ꯑꯁ ꯑꯩ ꯌꯥꯗ꯭ꯔꯦꯗ ꯎꯝ ꯑꯗꯨꯅꯦ ꯆꯞ ꯃꯥꯟꯅꯔꯦ ꯑꯩꯒꯤꯁꯨ ꯑꯗꯨ ꯑ ꯑꯗꯨ ꯂꯩꯅꯥꯗ ꯂꯩꯕꯅꯦꯕ
ꯑꯣ ꯑꯁ ꯈꯜꯂꯨꯔꯒ ꯈꯜꯂꯨꯔꯒ ꯌꯥꯝ ꯌꯥꯝ ꯀꯨꯏꯗꯧ ꯃꯥꯟꯗꯦ ꯍꯥꯏꯅ ꯈꯜ
ꯎꯝ ꯎꯝ ꯍꯤꯗꯥꯛ ꯆꯥꯔꯣ ꯑꯗꯨ ꯍꯤꯗꯥꯛ ꯆꯥꯕ ꯍꯧꯔꯣ
ꯎꯝꯝ ꯑꯗꯨꯃꯥꯏ ꯇꯧꯍꯧ ꯇꯧꯗ꯭ꯔꯗꯤ ꯌꯥꯗ꯭ꯔꯦ ꯈꯔ ꯑꯁꯥꯕꯖꯦ ꯑꯁꯥꯕ ꯄꯣꯠꯁꯦ ꯆꯥꯕꯗ ꯈꯔ
ꯍꯛꯆꯥꯡꯁꯤ ꯍꯦꯛꯇ ꯆꯥꯕ ꯀꯥꯟꯗꯥ ꯑꯗꯨꯝ ꯏꯁꯥꯅ ꯈꯪꯕꯗꯣ ꯏꯁꯥꯁꯦ ꯀꯩꯅꯣꯝ ꯇꯧꯋꯦ ꯍꯥꯏꯕꯗꯨ꯫ ꯏꯔꯥꯏ ꯂꯥꯏꯅ ꯈꯪꯕ ꯉꯝꯃꯤ
ꯃꯔꯨꯞꯝꯅ ꯑꯃꯨꯛꯀ ꯑꯃꯨꯛꯀ ꯍꯤꯗꯥꯛꯇꯨ ꯄꯥꯏꯔꯅꯨ ꯑꯗꯨ ꯄꯥꯏꯔꯗꯤ ꯌꯥꯝ ꯍꯛꯆꯥꯡꯁꯤ ꯀꯣ ꯁꯣꯟ ꯁꫭꯟꯕꯅꯤꯕ
ꯇꯣꯛꯀꯦ ꯇꯣꯛꯀꯦ ꯇꯣꯛꯀꯦ ꯇꯣꯛꯀꯦ ꯍꯥꯏꯅꯗꯤ ꯈꯜꯂꯤꯕꯅꯤ ꯑꯗꯨ ꯑꯁ ꯃꯅꯝꯒꯗꯨꯗꯤꯀꫭ ꯑꯁ ꯏꯊꯥ ꯏꯁꯥꯁꯦ ꯈꯔꯗꯤ ꯍꯟꯗꯤ ꯍꯟꯊꯔꯦ ꯑꯗꯨꯕꯨ ꯅꯣꯡ ꯐꯥꯗꯣꯛ ꯑꯃꯨꯛꯀ ꯍꯥꯏꯕ ꯋꯥꯔꯤꯗꯣ ꯑꯗꯨꯗ ꯑꯗꯨꯝ
ꯎꯝ ꯑꯩꯈꯣꯏ ꯍꯛꯆꯥꯡꯗꯤ ꯅꯣꯡ ꯐꯥꯗꯣꯛ ꯂꯩꯇꯕꯅꯤꯅ
ꯃꯥꯅꯤ ꯃꯥꯅꯤ
ꯎꯝ ꯑꯗꯨ ꯈꯜꯂꫭ ꯑꯩꯁꯨ ꯑꯁ ꯑꯩꯁꯨ ꯍꯧꯖꯤꯛ ꯀꯩꯅꯣꯒꯤ ꯌꯥꯝ ꯅꯤꯡꯁꯤꯡꯈ꯭ꯔꯦꯕ ꯅꯍꯥꯟꯗꯣ ꯁꯣꯛꯇ꯭ꯔꯤꯉꯩ ꯗꯨꯑꯩꯅ ꯁꯣꯛꯇ꯭ꯔꯤꯉꯩꯗ ꯇꯧ ꯇꯧꯔꯝꯂꯇꯤ ꯍꯧꯖꯤꯛꯀꯤ ꯐꯤꯕꯝꯁꯦ ꯌꯥ ꯌꯥꯎꯔꯣꯏꯅ ꯀꯣ ꯌꯧꯂꯔꯣꯏꯅ ꯈꯟꯇ꯭ꯔꯦꯕ
ꯑꯗꯨꯅꯤ ꯏꯁꯥꯁꯦ ꯁꯣꯛꯇ꯭ꯔꯤ ꯐꯥꯎꯗꯤ ꯏꯁꯥꯅ ꯒ꯭ꯌꯥꯟꯇ ꯒ꯭ꯌꯥꯟ ꯇꯥꯔꯛꯀꯗꯕ ꯃꯥꯟꯗ꯭ꯔꯦꯗ ꯑꯩꯅ ꯈꯜꯂꯨꯕꯗ ꯌꯥꯝ ꯍꯦꯟꯖꯤꯜꯂꯨꯕ ꯐꯤꯕꯝ ꯂꯥꯛꯄ ꯀꯥꯟꯗ ꯑꯃꯨꯛꯀ ꯋꯥꯈꯜꯗꯣ ꯑꯁ ꯑꯩ ꯁꯤ ꯇꯧꯁꯦ ꯂꯥꯜꯂꯦ ꯍꯥꯏꯕꯗꯣ ꯋꯥꯈꯜꯗ ꯂꯥꯛꯑꯦꯕꯀꯣ ꯑꯩꯁꯨ ꯑꯩꯁꯨ ꯁꯨꯃꯥꯏꯅ ꯇꯧꯕꯅꯦ ꯐꯖꯅ ꯅꯣ ꯐꯖꯟ ꯐꯖꯅ ꯊꯛꯄ ꯃꯇꯝꯗ ꯅꯣꯡꯉꯥꯂꯝ ꯅꯣꯡꯉꯥꯟꯕ ꯍꯧꯒꯠꯄꯗ ꯏꯁꯥꯁꯦ ꯌꯥꯝ ꯋꯥꯏ
ꯎꯝ
ꯑ ꯑꯁ ꯑꯩ ꯃꯊꯪꯗꯗꯤ ꯁꯨꯇꯧ ꯇꯧꯔꯣꯏꯅ ꯃꫭꯏꯅ ꯃꯣꯏꯅ ꯈꯜꯂꯤꯕ ꯑꯗꯨ ꯏꯁꯥ ꯑꯃ ꯏꯁꯥꯗꯨ ꯑꯃ ꯈꯔ ꯀꯟꯈꯠꯂꯗꯤ
ꯑꯥꯥ ꯑꯗꯨꯅꯤ
ꯎꯝ ꯇꯧꯔ ꯂꯩꯔꫭ ꯋꯥꯈꯜꯗꯨ
ꯑꯗꯨꯃꯥꯏ ꯋꯥꯈꯜꯗ ꯌꯥꯝ ꯊꯣꯛꯑꯦ ꯑꯩꯖꯨ ꯅꯍꯥꯟ ꯁꯨꯃꯥꯏ ꯇꯧꯋꯦ ꯑꯁ ꯌꯥꯝ ꯀꯩꯅꯣꯒꯤ ꯌꯥꯝ ꯋꯥꯔꯒ ꯑꯣꯛꯄ ꯃꯇꯝꯁꯨ ꯂꯩꯒꯅꯤ ꯀꯩꯅꯣꯒꯤ ꯑꯁ ꯌꯥꯝ ꯍꯧꯈꯠ ꯃꯇꯝꯁꯨ ꯍꯧ ꯍꯧꯒꯠꯄ ꯉꯝꯗꯕ ꯃꯇꯝꯁꯨ ꯂꯩꯒꯅꯤ ꯆꯥꯛꯁꯨ ꯆꯥꯅꯤꯡꯗꯕ ꯃꯇꯝ ꯂꯥꯛꯀꯅꯤ ꯑꯗꯨ ꯃꯇꯝꯗ ꯑꯁ ꯉꯁꯤꯗꯤꯒꯤꯗꯤ ꯑꯩ ꯄꯨꯟꯁꯤ ꯆꯨꯞꯄꯗ ꯍꯤꯗꯥꯛ ꯁꯨꯡꯊꯛ ꯊꯛ ꯑꯔꯣꯏꯅ ꯈꯟꯈ꯭ꯔꯕꯅꯤ ꯃꯥ ꯑꯗꯒꯤ ꯍꯛꯆꯥꯡꯗ ꯈꯔꯛ ꯈꯔꯛ ꯇꯤꯡ ꯇꯤꯡ ꯂꯥꯎꯔꯒ ꯅꯍꯥꯒꯨꯝꯕ ꯂꯥꯛꯔꯗꯤ ꯑꯁ ꯈꯤꯇꯪ ꯄꯥꯏꯖꯦ ꯈꯤꯠ ꯑꯃ ꯂꯥꯛ ꯈꯨꯗꯤꯡꯃꯛꯇꫭ ꯑꯗꯨ ꯑ ꯋꯥꯔꯤꯗ ꯑꯗꯨꯗ ꯑꯃꯨꯛ ꯑꯃꯨꯛꯀ ꯍꯩꯖꯤꯜꯂꯛꯀꯅꯤ
ꯎꯝ ꯑꯩꯁꯨ ꯁꯨꯃꯥꯏꯅ ꯇꯧꯋꯕꯀꯣ ꯅꯣꯡ ꯐꯥꯗꯣꯛ ꯈꯛꯇ ꯅꯨꯡꯉꯥꯏꯦ ꯒꯦ ꯍꯥꯏꯅ ꯇꯧꯕꯗ ꯍꯞꯇꯥ ꯑꯃ ꯁꯣꯟꯊꯔꯤꯕ ꯅꯍꯥꯟꯁꯨ ꯑꯁ ꯅꯍꯥꯟ ꯗꯦꯂꯤ ꯆꯠꯄ ꯅꯨꯃꯤꯠꯇꯁꯨ ꯑꯁ ꯑꯩꯅꯗꯤ ꯌꯥꯝ ꯀꯩꯅꯣ ꯇꯧꯒꯨꯝꯁꯦ ꯍꯥꯏꯅ ꯈꯜꯂꯤꯕꯅꯦꯕꯀꯣ ꯎꯝ ꯑꯩ ꯅꯣꯡꯃ ꯅꯣꯡꯃꯈꯣꯏ ꯔꯦꯂꯤ ꯆꯠꯂꯤ ꯍꯥꯏꯕꯗꯨ ꯑꯩꯅ ꯃꯅ ꯇꯁꯨ ꯏꯇꯥꯎ ꯑꯃꯗꯁꯨ ꯑꯥꯗ ꯆꯠꯀꯅꯤ ꯍꯥꯏꯔꯒ ꯑꯁꯣꯝ ꯏꯇꯥꯎ ꯑꯃꯗꯅ ꯂꯥꯛꯑꯒ ꯀꯩꯅꯣ ꯇꯧ ꯍꯣꯏꯕ
ꯎꯝ
ꯀꯩ ꯀꯩꯩꯅꯣ ꯑꯁꯥꯎ ꯍꯥꯎ ꯍꯥꯎꯕ ꯄꯨꯔꯛ ꯈꯔ ꯇꯧꯗ꯭ꯔꯗꯤ ꯔꯦꯂꯤ ꯆꯠꯄꯗ ꯃꯥꯏ ꯎꯪꯈꯠꯄ ꯉꯝꯂꯣꯏ ꯍꯥꯏꯅꯠꯇꯔꫭ ꯑꯗꯨ ꯇꯧꯕ ꯗ ꯑꯃꯨꯛꯀ ꯍꯟ ꯍꯦꯟꯖꯤꯜꯂꯨꯕ
ꯎꯝ
ꯄꯨꯛꯇ ꯅꯨꯡꯁꯤꯠ ꯀꯥꯕꯗꯣ ꯀꯩꯝ ꯆꯥꯅꯤꯡꯕ ꯐꯥꯎꯗꯕ ꯑꯗꯨ ꯑꯗꯨꯕꯨ ꯉꯥꯎꯗꯤ ꯉꯥꯎꯔꯒ ꯂꯩꯕ ꯅꯤꯡꯕ ꯑꯣꯏ ꯀꯩꯀꯩ ꯑꯣꯏ ꯇꯧꯕꯗꯣ ꯑꯁ ꯌꯥꯝ ꯋꯥꯈ꯭ꯔꯖꯥꯠꯅꯤ ꯑꯗꯨꯕꯨ ꯆꯗꯤꯤ ꯆꯠꯈ꯭ꯔꯦ ꯃꯇꯝ ꯃꯇꯝꯗꯤ ꯀꯣ
ꯑ ꯃ ꯃꯤ ꯆꯈ꯭ꯔꯦ ꯎ
ꯌꯕ ꯇꯨꯡꯒꯤ ꯇꯨꯡꯒꯤ ꯈꯜꯂꯒ ꯈꯔꯗꯤ ꯇꯣꯛꯁꯤꯔꯥ ꯍꯥꯏꯅ ꯑꯗꯨꯝ ꯇꯞꯅ ꯇꯞꯅ ꯇꯣꯛꯅꯕꯁꯨ ꯍꯣꯠꯅꯒꯦ ꯍꯥꯏꯅ ꯑꯩꯁꯨ ꯈꯜꯂꯤ
ꯇꯨꯡꯒꯤꯜꯂꯥꯛꯀꯗꯕꯅꯀꯣ ꯐꯥꯕ ꯂꯝꯕꯤꯗ ꯈꯜꯂꯒꯀꯣ ꯎ ꯐꯥꯏꯗ ꯁꯛꯈ꯭ꯔꯕꯨꯗꯤ ꯁꯛꯈ꯭ꯔꯦꯗꯅ
ꯃꯥꯅꯦ ꯃꯥꯅꯤ
ꯑꯩꯈꯣꯏꯒꯤꯗꯤ ꯄꯔꯥꯗꯤ ꯑꯃꯔꯛꯇꯤ ꯇꯝꯕꯤꯗꯅ ꯇꯠꯇꯥꯄꯗ
ꯑꯗꯨꯁꯨ ꯊꯥꯕ ꯀꯥꯟꯗꯗꯤ ꯑꯁ ꯋꯥꯈꯜ ꯅꯨꯡꯉꯥꯏꯕꯁꯤꯗꯤꯀꯣ ꯃꯝ ꯍꯥꯏꯥꯏꯗꯤ ꯄꯨꯛꯅꯤꯡ ꯋꯥꯈꯜ ꯈꯔ ꯁꯣꯟꯊꯕꯒꯨꯝꯕ ꯃꯇꯝꯗ ꯑꯗꯨꯒ
ꯆꯠꯣ ꯍꯂ
ꯗꯀꯣ ꯑꯗꯨꯁꯨ ꯃꯊꯧ ꯌꯥꯝ ꯇꯧꯏꯍ ꯃꯥꯏ ꯁꯣꯟꯕꯒꯨꯝ ꯥꯡꯗ ꯊꯣꯛ ꯉꯝꯗꯕꯒꯨꯝꯕꯁ ꯑꯗꯨꯁꯨ ꯑ ꯑꯁ ꯐꯖꯅ ꯃꯊꯧ ꯇꯧꯋꯀꯣ ꯑꯗꯨꯒꯤ ꯍꯤꯗꯥꯛꯇꯣ ꯍꯦꯛꯇ ꯊꯥꯖꯤꯜꯂꯨꯕꯗ ꯑꯩꯁꯨ ꯑꯩꯁꯨ ꯗꯥꯟꯁ ꯇꯧꯕ ꯉꯝꯃꯤꯅꯦ ꯑꯩ ꯑꯗꯣ ꯑꯩ ꯐꯥꯎ ꯑꯩ ꯐꯥꯎ ꯁꯨꯃꯥꯏꯅ ꯇꯧ ꯉꯝꯅꯤ ꯃꯤ ꯇꯣꯞꯄꯗꯤ ꯀꯃꯥꯏꯅ ꯇꯧꯔꯝꯅꯤ
ꯎꯝ
ꯄꯨꯟꯁꯤꯗ ꯗꯥꯟꯁ ꯇꯧꯒꯟꯗꯕ ꯃꯤꯅꯦꯕꯀꯣ ꯑꯩꯁꯦ
ꯑꯥ
ꯑꯗꯨꯕꯨ ꯑꯗꯨꯒꯨꯝꯕ ꯑꯗꯨ ꯊꯥꯔꯗꯤ ꯂꯣꯏꯅ ꯂꯣꯏꯅ ꯈꯪꯉꯤꯅꯦ ꯑꯩꯁꯦ ꯂꯣꯟꯣꯟ ꯑꯇꯣꯞꯄ ꯂꯣꯟ ꯉꯥꯡꯕꯁꯤ ꯣ ꯇꯣꯞ ꯇꯣꯞꯄ ꯂꯣꯟꯁꯨ ꯐꯖꯅ ꯁꯦꯊꯕ ꯉꯝꯃꯅꯤ ꯑꯗꯨ
ꯑꯥ ꯑꯗꯨꯗꯤ ꯂꯣꯏꯅꯃꯛ ꯉꯝꯕꯤꯅꯤꯅꯦ ꯑꯉꯝꯕꯅꯤꯅꯦ
ꯃꯅꯦ ꯑꯉꯝꯕ ꯑꯉꯝꯕ ꯑꯉꯝꯕꯤꯗꯨꯣ
ꯏꯪꯂꯤꯁ ꯉꯥꯡꯗꯕ ꯍꯩꯇꯕꯁꯨ ꯏꯪꯂꯤꯁ ꯉꯥꯡꯔꯛꯀꯅꯤ ꯗꯥꯟꯁ ꯇꯧꯕ ꯖꯒꯣꯏ ꯖꯒꯣꯏ ꯍꯩꯇꯕꯁꯨ ꯖꯒꯣꯏ ꯍꯥꯏꯩꯔꯛꯀꯅꯤ
ꯃꯥꯅꯦ
ꯋꯥ ꯉꯥꯡꯗꯕ ꯈꯣꯏꯁꯨ ꯑꯃꯨꯛꯀ ꯋꯥ ꯉꯥꯡꯍꯟꯒꯅꯤ ꯌꯥꯝ ꯌꯥꯝ ꯐꯩꯔꯦ ꯑꯗꯨꯗꯤ ꯐꯁ ꯃꯒꯤ ꯅꯀꯣ ꯀꯩꯅꯣ